ꯍꯜꯂꯣ
ꯍꯜꯂꯣ ꯇꯥꯕ꯭ꯔꯥ
ꯑꯥꯎ ꯇꯌꯦ ꯆꯔꯦ
ꯀꯩꯗꯧꯔꯝꯃꯤꯅꯣ
ꯁꯨꯝ ꯂꯩꯔꯝꯕꯅꯦ
ꯑꯣ ꯍꯧꯖꯤꯛ ꯃꯇꯝꯁꯦ ꯀꯔꯤ ꯀꯔꯤ ꯇꯧꯔꯒ ꯂꯩꯔꯤꯒꯦ
ꯍꯧꯖꯤꯛ ꯃꯇꯝꯁꯦ ꯆꯥꯕꯒ ꯇꯨꯝꯕꯒ
ꯏꯁꯁ ꯊꯥꯏꯅꯗꯤ ꯅꯪꯕꯨ ꯌꯥꯝꯅ ꯍꯣꯠꯅꯕ ꯀꯟꯈꯤ ꯇꯏꯅꯦ
ꯑ ꯊꯥꯏꯅꯕꯗꯤ ꯀꯜꯂꯝꯃꯦ ꯌꯥꯝ ꯆꯤꯜꯂꯝꯃꯦ ꯑꯗꯣ ꯆꯤꯜꯂꯒ ꯂꯩꯕꯗꯣ ꯁꯨꯝ ꯋꯥꯁꯤꯜꯂꯛꯑꯦ ꯑꯗꯨꯗꯨꯅ ꯆꯥꯝꯃꯒ ꯇꯨꯝꯃꯒ ꯇꯧꯔꯒ ꯂꯩꯔꯦ
ꯑꯣ ꯍꯣ ꯑꯗꯨꯗꯤ ꯑꯇꯣꯞꯄ ꯊꯕꯛ ꯈꯔ ꯇꯧꯕ ꯌꯥꯕ ꯂꯩꯕ꯭ꯔꯣ
ꯊꯕꯛ ꯂꯩꯇꯌꯦ ꯄꯤꯔꯛꯑꯣ ꯅꯪꯉꯣꯟꯗꯒꯤ ꯊꯕꯛꯇꯣ
ꯍꯪꯦꯅꯦ ꯑꯦ ꯑꯩꯈꯣꯏ ꯏꯗ ꯑꯗꯨꯗꯤ ꯀꯃꯥꯏꯅ ꯇꯧꯅꯤ
ꯏꯝꯕ꯭ꯔꯣꯏꯗꯔꯤꯒꯤ ꯅꯦꯠꯋꯥꯛꯁꯤ ꯅꯠꯇ꯭ꯔ ꯑꯩꯒꯤ ꯅꯦꯠꯋꯥꯛꯅ ꯅꯨꯡꯉꯥꯏꯇꯦꯌꯦ ꯋꯥꯔꯤ ꯁꯥꯟꯅꯕꯗꯣ ꯄꯠ ꯄꯠ ꯌꯥꯝ ꯇꯠꯂꯦ
ꯈꯪꯒꯦ ꯑꯗꯨꯗꯤ ꯑꯩꯒꯤ ꯅꯦꯋꯥꯛꯁꯨ ꯑꯗꯨꯝ ꯃꯔꯛ ꯃꯔꯛꯇꯗꯤ ꯅꯨꯡꯉꯥꯏꯇꯕ ꯃꯥꯜꯂꯤ ꯑꯗꯨꯝꯗꯤ ꯅꯠꯇꯦ ꯅꯪꯒꯤ ꯑꯣꯏꯔꯝꯁꯦ
ꯑꯥ ꯈꯪꯗꯦꯅꯦ ꯇꯧꯔꯤꯁꯦ ꯅꯦꯠꯋꯛꯁꯦ ꯉꯥꯛꯇꯪ ꯂꯩꯔꯒ ꯑꯃꯨꯛꯇ ꯉꯥꯛꯇꯪ ꯂꯩꯔꯒ ꯑꯃꯨꯛ ꯇꯠꯠ ꯇꯠ ꯇꯠ
ꯑꯗꯣ ꯍꯧꯖꯤꯛ ꯃꯇꯝꯁꯦ ꯀꯔꯤ ꯇꯧꯔꯒꯗꯤ ꯆꯥꯎꯈꯠꯄ ꯌꯥꯕꯒꯤ ꯂꯝꯕꯤ ꯂꯩꯒꯦ ꯅꯪꯅ ꯈꯪꯖꯕꯤꯗ
ꯑꯩꯅ ꯍꯥꯏ ꯑꯩꯕꯨ ꯍꯥꯏꯌꯣ ꯍꯥꯏꯔꯒꯗꯤ ꯍꯧꯖꯤꯛ ꯃꯇꯝꯁꯤꯗꯤ ꯆꯥꯎꯈꯠꯄ ꯌꯥꯕꯁꯦ ꯀꯩꯝꯇ ꯂꯩꯇꯦ ꯌꯨꯇꯨꯕ ꯑꯃ ꯍꯥꯡꯉꯣ ꯑꯗꯨꯒ ꯑꯍꯥꯎꯕ ꯈꯔ ꯆꯥꯔꯣ
ꯑꯥ
ꯑꯗꯨꯒ ꯕꯤꯗꯤꯑꯣ ꯈꯔ ꯅꯝꯃꯣ ꯑꯗꯨ ꯃꯨꯛ ꯕꯥꯡ ꯇꯧꯔꯣ ꯑꯗꯨ ꯑꯣꯏꯇꯥꯔꯒꯗꯤ ꯑꯗꯨꯝ ꯑꯗꯨꯝ ꯌꯥꯔꯦ ꯍꯥꯏꯇꯥꯔꯦ ꯍꯧꯖꯤꯛ ꯃꯇꯝꯗꯗꯤ
ꯑꯣ ꯀꯥꯔꯃ ꯂꯩꯒꯗꯕ
ꯎꯝ ꯀꯥꯔ ꯑꯃ ꯂꯧꯔꯒꯅꯦ ꯅꯨꯄꯤ ꯑꯃ ꯑꯗꯨꯝ ꯊꯤꯒꯦ ꯀꯣꯏꯒꯦꯁꯨ ꯑꯗꯨꯝ ꯌꯥꯅꯤ ꯑꯥ
ꯑꯗꯨꯗꯤ ꯀꯃꯥꯏꯟ
ꯑꯥ
ꯑꯗꯨꯒ ꯑꯇꯣꯞꯄ ꯑꯩꯈꯣꯏꯒꯤ ꯑꯉꯥꯡ ꯂꯥꯏꯔꯤꯛ ꯇꯥꯛꯑꯒ ꯈꯣꯠꯂꯒ ꯂꯩꯕꯗ ꯂꯩꯕꯒꯤ ꯄꯨꯟꯁꯤꯁꯤꯒ ꯌꯦꯟ ꯌꯦꯟꯅꯥꯎ ꯎꯀꯣꯟ ꯑꯣꯏꯔꯒ ꯂꯩꯕ ꯄꯨꯟꯁꯤꯁꯤꯗ ꯀꯔꯤ ꯀꯔꯝꯕꯅ ꯍꯦꯟꯅ ꯅꯨꯡꯉꯥꯏꯅꯤ
ꯑꯗꯨ ꯄꯨꯟꯁꯤ ꯃꯍꯤꯡꯅꯤ ꯑꯃꯠ ꯃꯁꯤꯃꯅ ꯈꯦꯅꯩ ꯍꯥꯏꯕ ꯂꯩꯇꯦ ꯆꯞ ꯃꯥꯟꯅꯩ ꯍꯥꯏꯕ ꯇꯥꯔꯦ ꯌꯦꯡꯉꯣꯟꯗ ꯌꯦꯟ ꯂꯣꯏꯔꯤꯕ ꯃꯤꯗꯨꯁꯨ ꯑꯥ ꯃꯥꯁꯨ ꯑꯥ ꯌꯦꯡꯒꯣꯟꯗꯨ ꯌꯦꯟꯗꯨ ꯂꯣꯏꯗ꯭ꯔ ꯂꯣꯏꯗꯕꯤ ꯃꯌꯨꯝꯗ ꯇꯨꯝ ꯂꯩꯇꯥꯔꯒꯗꯤ ꯑꯗꯨꯅ ꯍꯦꯟꯅ ꯑꯃꯨꯛꯀꯥ ꯋꯥꯗꯣꯔꯤꯕꯅꯤꯗꯅ ꯌꯦꯡꯒꯣꯟꯗ ꯆꯪꯉꯦ ꯑꯗꯨꯁꯨ ꯑꯗꯨꯝ ꯊꯕꯛꯇꯣ ꯇꯧꯕꯗꯣ ꯋꯥꯗꯣꯔꯤꯕꯅꯤꯗꯅꯀꯣ
ꯎꯝ
ꯑꯗꯨꯅ ꯐꯤꯔꯣꯜ ꯅꯥꯟꯅ ꯆꯠ ꯂꯒ ꯁꯦꯠꯂꯒ ꯆꯠꯄ ꯃꯤ ꯊꯕꯛ ꯁꯨꯔꯨꯕ ꯃꯤꯗꯨꯁꯨ ꯑꯗꯨꯝ ꯋꯥꯗꯣꯔꯤꯕꯅꯤꯀꯣ ꯑꯗꯣ ꯄꯩꯁꯥ ꯇꯥꯟꯕꯒꯤ ꯂꯝꯕꯤꯗꯗꯤ ꯑꯃ ꯁꯤꯃꯅ ꯐꯩ ꯁꯤꯃꯅ ꯋꯥꯠ ꯇꯦ ꯍꯥꯏꯕꯗꯤ ꯂꯩꯇꯦ ꯂꯣꯏꯅꯃꯛꯇꯤ ꯋꯥꯏ ꯑꯗꯨꯕꯨ ꯃꯤꯅ ꯍꯦꯛ ꯌꯦꯡꯕ ꯃꯇꯝꯗ ꯏꯖꯠ ꯂꯩꯅ ꯇꯧꯕ ꯊꯕꯛ ꯍꯥꯏꯗꯅ ꯑꯃꯗꯤ ꯂꯩꯀꯣ
ꯎꯝ
ꯑꯗꯨ ꯑꯗꯨ ꯃꯡꯉꯥꯏꯔꯦ ꯈꯦꯠꯅꯕ ꯍꯥꯏꯕ ꯄꯣꯠ ꯑꯗꯨ ꯁꯦꯟ ꯇꯥꯟꯕꯒꯤ ꯂꯝꯕꯤꯗꯗꯤ ꯁꯤꯃꯅ ꯍꯦꯜꯂꯤ ꯁꯤꯃꯅ ꯇꯥꯏ ꯍꯥꯏꯕꯗꯣ ꯍꯥꯏꯅꯤꯡꯉꯥꯏ ꯂꯩꯇꯦ ꯆꯞ ꯃꯥꯟꯅꯩ ꯍꯥꯏꯇꯥꯔꯦ
ꯎꯝ ꯑꯗꯨꯒ ꯑꯉꯥꯡ ꯑꯉꯥꯡ ꯇꯥꯛꯄꯤ ꯁꯤꯟꯐꯝꯁꯤꯅ ꯅꯨꯡꯉꯥꯏꯔꯤꯖꯦ ꯀꯩꯗ ꯑꯣꯏꯅꯤ ꯈꯪꯕ꯭ꯔꯥ
ꯑꯉꯥꯡ ꯃꯆꯥ ꯇꯥꯛꯄꯒꯤ ꯁꯤꯟꯐꯝꯒꯤ ꯅꯨꯡꯉꯥꯏꯕ ꯍꯥꯏꯌꯣ ꯍꯥꯏꯔꯒꯗꯤ ꯑꯩꯅ ꯋꯥꯔꯀꯥꯟꯗ ꯑꯉꯥꯡꯖꯤꯡꯗꯨꯅ ꯇꯧꯔꯤꯕ ꯃꯥꯒꯤ ꯃꯑꯣꯡ ꯁꯑꯣꯡ ꯁꯥꯗ ꯑꯗꯨꯗꯨ ꯌꯦꯡꯕꯗ ꯄꯣꯊꯥꯕ ꯐꯪꯉꯤ ꯑꯗꯨ ꯃꯉꯥꯏꯔꯦ ꯑꯗꯨꯏ ꯅꯨꯡꯉꯥꯏꯕ ꯍꯥꯏꯕꯕꯨ
ꯑꯗꯨꯁꯨ ꯂꯩꯔꯦ ꯑꯗꯨꯒ ꯑꯉꯥꯡ ꯑꯃ ꯁꯦꯝꯕ ꯍꯥꯏꯁꯦ ꯃꯤꯄꯨꯝ ꯈꯨꯗꯤꯡꯃꯛ ꯍꯦꯛꯇ ꯂꯣꯏ ꯉꯝ ꯄꯣꯠꯇꯤ ꯅꯠꯇꯦ ꯅꯠꯇ꯭ꯔꯥ ꯑꯗꯨꯒꯤ ꯇꯦꯛꯅꯤꯛ ꯑꯗꯨꯒꯤ ꯀ꯭ꯋꯥꯂꯤꯇꯤꯖꯨ ꯗꯤꯚꯂꯞ ꯇꯧꯕ ꯑꯃ ꯗꯔꯀꯥꯔ ꯂꯩ ꯏꯔꯥꯏ ꯂꯥꯏꯅ ꯍꯦꯛꯇ ꯌꯥꯕ ꯅꯠꯇꯦ ꯃꯇꯝ ꯄꯨꯝꯅꯃꯛꯇ ꯑꯩꯈꯣꯏꯅ ꯀꯩꯇꯥꯔꯦ ꯉ ꯋꯥ ꯍꯦꯛꯛꯇ ꯁꯦꯝꯒꯦ ꯀꯥꯏ ꯆꯠ ꯂꯥꯎꯅ ꯄ ꯇꯧꯣ ꯅꯠꯇ
ꯎꯝ
ꯑꯗꯨꯅ ꯑꯩꯈꯣꯏꯅ ꯁꯤꯒꯤ ꯏꯖꯨꯀꯦꯁꯟꯒꯤ ꯐꯤꯜꯗ ꯂꯩꯍꯧꯔꯤꯁꯤꯦ ꯁꯤꯁꯨ ꯇꯪꯒꯤ ꯈꯜꯂꯒꯗꯤ ꯌꯥꯝ ꯀꯥꯟꯅꯕ ꯑꯣꯏꯒꯗ꯭ꯔꯅ ꯀꯩꯁꯨꯝ ꯑꯩꯅ ꯈꯜꯂꯤꯀꯣ ꯅꯪꯒꯤ ꯃꯇ ꯀꯩ ꯂꯩ
ꯑꯥ
ꯅꯪꯒꯤ ꯑꯣꯏꯕ ꯃꯣꯠꯇꯗꯤ ꯀꯩ ꯂꯩꯒꯦ
ꯑꯃꯨꯛꯀ ꯍ ꯍꯥꯏ ꯑꯣ ꯑꯣ
ꯍꯥꯏꯗꯤ ꯑꯩꯈꯣꯏ ꯑꯉꯥꯡ ꯑꯃ ꯂꯥꯏꯔꯤꯛ ꯍꯅꯕ ꯍꯣꯠꯅꯕꯗ ꯍꯦꯛꯇ ꯑ ꯄꯦꯔꯦꯟꯁꯤꯡꯅ ꯍꯦꯛꯇ ꯉꯝꯕ ꯄꯣꯠ ꯅꯠꯇꯦꯕ ꯑꯗꯨꯝ ꯀ꯭ꯋꯥꯂꯤꯇꯤ ꯈꯔꯗꯤ ꯈꯪꯕ ꯗꯔꯀꯥꯔ ꯑꯣꯏ ꯀꯣꯂꯦꯖꯁꯤ ꯈꯔꯗꯤ ꯑꯗꯨꯝ ꯇꯣꯞ ꯇꯣꯞꯄ ꯍꯥꯏꯔꯃꯤ ꯃꯤꯗꯨꯒꯤ ꯂꯩꯔꯝꯃꯤꯕ ꯀꯣꯂꯦ ꯠꯇꯤꯗꯨꯅ ꯍꯦꯛꯇ ꯑꯉꯥꯡꯕ ꯍꯦꯛꯇ ꯂꯥꯏꯔꯤꯛ ꯇꯥꯛꯄꯗ ꯍꯩꯅꯤ ꯍꯥꯏꯕꯒꯤ ꯄꯣꯠꯇꯤ ꯂꯩꯇꯦꯗꯅ ꯑꯗꯨꯗꯕꯤ ꯐꯠꯇ ꯗꯤꯕꯂꯞ ꯇꯧꯍꯜꯂꯦ ꯍꯥꯏꯕꯅꯤꯗ ꯁꯨꯝ ꯏꯖꯨꯀꯦꯁꯟꯒꯤ ꯐꯤꯜꯗ ꯂꯩꯕ ꯑꯣꯏꯇꯥꯔꯒꯗꯤ ꯑꯗꯨꯏ ꯅꯪꯒꯤ ꯑꯣꯏꯕ ꯃꯣꯠꯇꯗꯤ ꯀꯔꯤ ꯂꯩꯕꯅꯣ ꯍꯥꯏꯕꯗꯣ ꯑꯗꯨꯝ ꯍꯥꯏꯔ ꯍꯥꯏꯕ ꯌꯥ ꯋꯥꯅꯤ ꯇꯥꯗ꯭ꯔꯕ
ꯎꯝ
ꯂꯩꯇꯕ ꯂꯩ ꯍꯥꯏꯔꯣ ꯂꯩꯇꯦ ꯍꯥꯏꯔꯣ ꯑꯗꯨꯒ ꯑꯩꯈꯣꯏꯅ ꯑꯉꯥꯡ ꯑꯃ ꯂꯥꯏꯔꯤꯛ ꯇꯥꯛꯄ ꯃꯇꯝꯗ ꯆꯪꯉꯤꯕ ꯃꯒꯨꯟꯁꯤꯡꯁꯦ ꯈꯔ ꯍꯥꯏꯌꯨ ꯍꯥꯏ ꯇꯥꯔꯗꯤ ꯌꯦꯡꯉꯣ ꯑꯍꯥꯟꯕꯗ ꯑꯉꯥꯡꯁꯤꯅ ꯂꯥꯏꯛ ꯇꯥꯛꯄꯤꯇ ꯇꯥꯗꯁꯇ꯭ꯔ ꯍꯣꯏꯇꯥꯔꯗꯤ ꯌꯥꯝ ꯐꯔꯦ ꯑꯗꯨꯒ ꯇꯥꯒꯟꯗꯕ ꯁꯥꯇ꯭ꯔ ꯑꯣꯏꯇꯥꯔꯒꯗꯤ ꯑꯩꯈꯣꯏꯅ ꯃꯈꯣꯏꯗ ꯇꯥꯅꯕ ꯀꯃꯥꯏꯅ ꯍꯣꯠꯅꯁꯤꯒꯦ ꯍꯥꯏꯕꯗꯨ ꯈꯜꯍꯟꯕ ꯃꯇꯝꯗ ꯑꯔꯥꯏꯕ ꯑꯃ ꯑꯣꯏꯗꯦ ꯍꯥꯏꯕꯗꯤ ꯃꯣꯏꯒꯤ ꯃꯀꯣꯛꯇꯨꯗ ꯆꯪꯉꯤꯕ ꯁꯥꯇ꯭ꯔ ꯑꯣꯖꯥꯗꯨꯅ ꯍꯥꯏꯔꯤꯕ ꯄꯣꯠꯇꯣ ꯃꯣꯏ ꯋꯥꯈꯜꯗ ꯀꯩꯅꯣ ꯍꯥꯏꯕꯗꯨ ꯈꯪꯗ꯭ꯔꯒꯗꯤ ꯃꯣꯏ ꯍꯦꯛꯇ ꯇꯥꯏ ꯍꯥꯏꯗꯨꯅꯁꯨ ꯈꯪꯗꯣꯏ ꯅꯠꯇꯦꯕ ꯑꯗꯨ ꯑꯗꯨꯒꯤ ꯂꯦꯡꯒ꯭ꯋꯦꯁ ꯃꯌꯥꯝꯗꯣ ꯈꯪꯅꯕ ꯑꯗꯨꯒꯤ ꯇꯄꯤꯇꯨ ꯃꯈꯣꯏꯒꯤ ꯃꯀꯣꯛꯇꯨꯗ ꯌꯥꯝ ꯂꯥꯏꯅ ꯎꯕ ꯎꯍꯟꯕ ꯉꯝꯕꯒꯤ ꯇꯦꯛꯅꯤꯛ ꯍꯥꯏꯇꯥꯔꯦ ꯑꯗꯨꯁꯨ ꯑꯩꯈꯣꯏꯅ ꯇꯔꯥꯏꯅ ꯍꯦꯛꯇ ꯂꯧꯕ ꯌꯥꯕ ꯄꯣꯠꯁꯤ ꯑꯣꯏꯗ꯭ꯔꯤꯕ ꯏꯆꯝ ꯆꯝꯅ ꯑꯩꯈꯣꯏ ꯂꯩꯔꯤꯕ ꯃꯌꯥꯝꯁꯦ ꯀꯔꯤꯒꯨꯝꯕ ꯑꯔꯨꯕ ꯊꯕꯛ ꯑꯃ ꯇꯧꯕꯩꯗꯤ ꯍꯩ ꯑꯗꯨꯒ ꯑꯔꯥꯏꯕ ꯊꯕꯛ ꯑꯃ ꯇꯧꯕꯩꯗꯤ ꯌꯥꯝꯅ ꯂꯥꯏꯊꯣꯛꯅ ꯈꯪꯕꯒꯤ ꯍꯩꯅꯕꯤꯁꯨ ꯂꯩꯕꯅꯤꯅ ꯑꯉꯥꯡ ꯃꯆꯥ ꯂꯥꯏꯔꯤꯛ ꯇꯥꯛꯄꯁꯤ ꯌꯥꯝ ꯂꯥꯏꯑꯣꯅ ꯈꯜꯂꯤ ꯑꯣ ꯇꯁꯦꯡꯅ ꯇꯥꯛꯑꯒꯗꯤ ꯑꯉꯥꯡ ꯈꯨꯗꯤꯡꯃꯛ ꯂꯣꯏꯅꯃꯛ ꯑꯩꯈꯣꯏꯅ ꯇꯥꯛꯏꯕꯗꯣ ꯄꯨꯂꯞ ꯐꯥꯍꯟꯕ ꯅꯠꯇ꯭ꯔꯒ ꯅꯤꯡꯁꯤꯡꯍꯟꯕ ꯍꯩꯍꯟꯕ ꯍꯥꯏꯕꯁꯦ ꯑꯣꯖꯥ ꯈꯔ ꯈꯛꯇꯅ ꯉꯝꯒꯟꯕ ꯉꯝꯕ ꯃꯒꯨꯟꯅꯤ ꯑꯗꯨꯒ ꯁꯨꯞꯅꯇꯒꯤ ꯑꯣꯖꯥ ꯈꯛꯇꯒꯤ ꯊꯧꯗꯥꯡꯅꯁꯨ ꯌꯥꯗꯦ ꯃꯃꯥ ꯃꯄꯥꯁꯤꯡꯅ ꯃꯣꯏ ꯑꯉꯥꯡꯁꯤꯡꯗꯣ ꯆꯥꯎꯅꯕ ꯌꯣꯛꯂꯛꯄ ꯃꯇꯝꯗ ꯃꯣꯏꯅ ꯁꯤꯖꯤꯟꯅꯔꯤꯕ ꯋꯥꯉꯥꯡ ꯁꯉꯥꯡ ꯃꯣꯏꯅ ꯈꯜꯂꯤꯕ ꯋꯥꯈꯜꯂꯣꯟ ꯑꯉꯥꯡꯗ ꯃꯤ ꯑꯣꯏꯅꯅꯅꯕ ꯃꯣꯏꯅ ꯍꯥꯏꯕꯤꯔꯤꯕ ꯍꯥꯏꯗꯤ ꯇꯧꯕꯤꯔꯤꯕ ꯒꯥꯏꯗꯂꯥꯏꯟꯁꯤꯡꯗꯣ ꯑꯉꯥꯡꯗꯨꯒꯤ ꯃꯀꯣꯛꯇ ꯆꯨꯕ ꯍꯧꯔꯛꯄꯅꯤꯅ ꯍꯌꯦꯡ ꯑꯗꯨꯒꯤ ꯆꯨꯔꯛꯄꯗꯨꯅ ꯄꯦꯔꯦꯟꯁꯇ ꯇꯝꯃꯛꯄ ꯗꯤꯁꯤꯄ꯭ꯂꯤꯟꯗꯨꯅ ꯁ꯭ꯀꯨꯜꯗ ꯁꯤꯖꯤꯟꯅꯕ ꯍꯧꯔꯀꯥꯟꯗ ꯃꯥꯒꯤ ꯑꯁꯦꯡꯕ ꯔꯦꯠ ꯂꯥꯏꯐ ꯂꯥꯏꯔꯤꯛ ꯇꯝꯕ ꯍꯧꯕ ꯍꯧꯕꯁꯦ ꯍꯧꯔꯛꯏꯅꯤꯅ ꯑꯩꯈꯣꯏꯅ ꯃꯇꯝ ꯄꯨꯝꯅꯃꯛꯇ ꯁꯤꯒꯨꯝꯕ ꯃꯌꯥꯝꯁꯤꯡꯁꯤ ꯑꯣꯖꯥꯅ ꯂꯣꯏ ꯁꯦꯝꯗꯣꯔꯛꯏꯅꯤ ꯌꯨꯝꯗ ꯆꯠꯅꯔꯤꯕ ꯂꯣꯟꯆꯛꯇꯨ ꯁ꯭ꯀꯨꯜꯗ ꯇꯧꯕ ꯌꯥꯗꯦ ꯁ꯭ꯀꯨꯜꯗꯅ ꯁꯨꯃꯥꯏꯟ ꯇꯧ ꯌꯨꯝꯗꯗꯤ ꯃꯃꯥ ꯕꯕꯥꯒꯤ ꯑꯄꯥꯝꯕꯗꯨ ꯊꯕꯛꯇꯨ ꯇꯧꯕ ꯌꯥꯏ ꯍꯥꯏꯕ ꯄꯣꯠꯇꯣ ꯑꯈꯣꯏꯅ ꯁꯟꯇꯣꯛꯑꯦ ꯑꯗꯨꯒ ꯅꯣꯔꯃꯦꯜ ꯑꯣꯏꯅ ꯑꯉꯥꯡ ꯈꯨꯗꯤꯡꯃꯛ ꯑꯩꯈꯣꯏꯅ ꯇ ꯉꯥꯡꯉꯤꯕ ꯄꯣꯠ ꯈꯨꯗꯤꯡꯃꯛꯁꯤꯗꯤ ꯂꯣꯏꯃꯛꯇꯤ ꯇꯥꯏ ꯃꯣꯏ ꯋꯥꯈꯜꯗ ꯑꯗꯨ ꯈꯔ ꯈꯛꯇꯃꯛ ꯏꯕ ꯉꯝꯃꯤ ꯈꯔ ꯈꯛꯇꯃꯛ ꯍꯥꯏꯕ ꯉꯝꯃꯤ ꯃꯁꯤꯒꯤ ꯃꯦꯟ ꯑꯣꯏꯔꯤꯕ ꯔꯤꯖꯟꯅ ꯀꯔꯤꯅꯣ ꯍꯥꯏ ꯇꯥꯔꯗꯤ ꯉꯁꯥꯏꯒꯤ ꯃꯈꯣꯏꯗ ꯈꯪꯉꯤꯕ ꯄꯣꯠꯇꯣ ꯗꯥꯏꯖꯦꯁ ꯇꯧꯕ ꯑꯃ ꯆꯪꯉꯤ ꯗꯥꯏꯖꯦꯁꯟ ꯍꯥꯏꯕꯗꯤ ꯑꯩꯈꯣꯏꯒꯤ ꯉꯁꯥꯏꯒꯤ ꯑꯩꯈꯣꯏꯅ ꯊꯕꯛ ꯑꯃ ꯇꯧꯕꯗ ꯃꯍꯩ ꯌꯥꯅꯅꯕꯩ ꯂꯝꯕꯤꯗꯣ ꯃꯈꯣꯏ ꯈꯔꯗꯤ ꯎꯏꯌꯦꯕ ꯍꯥꯏꯕꯗꯤ ꯑꯩꯈꯣꯏꯅ ꯇꯥꯛꯊꯣꯛꯈꯤꯕ ꯃꯣꯏꯗ ꯍꯥꯏꯈꯤꯕ ꯄꯔꯥꯁꯤꯡꯗꯣ ꯀꯃꯥꯏꯅ ꯄꯥꯒꯗꯒꯦ ꯀꯃꯥꯏꯅ ꯅꯤꯡꯁꯤꯡꯒꯗꯒꯦ ꯍꯥꯏꯕꯁꯦ ꯃꯣꯏ ꯋꯥꯈꯜꯗ ꯁꯥꯒꯠꯄ ꯍꯧꯔꯤ ꯑꯃꯁꯨꯡ ꯑꯗꯨ ꯑꯗꯨꯃꯥꯏꯅ ꯈꯟꯕ ꯉꯝꯕ ꯀꯥꯡꯕꯨꯗꯨꯗꯤ ꯅꯤꯡꯁꯤꯡꯉꯛꯑꯦ ꯑꯗꯨ ꯉꯝꯍꯧꯗꯕ ꯑꯉꯥꯡ ꯈꯔꯗꯨꯗꯤ ꯑꯗꯨꯝ ꯅꯨꯡꯇꯤꯒꯤ ꯅꯨꯃꯤꯠ ꯈꯨꯗꯤꯡꯒꯤ ꯃꯥꯒꯤ ꯇꯣꯉꯥꯟꯕ ꯑꯣꯖꯥꯗꯁꯨ ꯍꯪꯗꯕ ꯃꯥꯒꯤ ꯑꯗꯨꯝ ꯍꯩꯅꯖꯕ ꯋꯥ ꯉꯥꯡꯒꯟꯗꯕ ꯍꯥꯏꯒꯟꯗꯕ ꯑꯗꯨꯗ ꯂꯩꯕꯅꯤꯅ ꯃꯔꯝ ꯑꯣꯏꯔꯒ ꯑꯌꯥꯝꯕ ꯑꯉꯥꯡꯁꯤꯡꯁꯤ ꯁꯪꯀꯥꯟꯗ ꯁꯣꯏꯒꯜꯂꯤ ꯑꯗꯨ ꯍꯧꯖꯤꯛ ꯃꯇꯝꯒꯤ ꯃꯇꯨꯡ ꯏꯟꯅꯗꯤ ꯃꯈꯣꯏꯁꯤꯡꯁꯦ ꯍꯦꯟꯅ ꯐꯒꯠꯅꯅꯕꯒꯤ ꯂꯝꯕꯤ ꯑꯔꯥꯏꯕ ꯄꯥꯝꯕꯩ ꯀꯌꯥ ꯂꯩ ꯈꯨꯗꯝ ꯑꯣꯏꯅ ꯍꯥꯏꯔꯀꯥꯟꯗ ꯃꯈꯣꯏ ꯃꯈꯣꯏꯁꯦ ꯑꯩꯈꯣꯏꯒ ꯄꯨꯟꯅ ꯌꯥꯝ ꯇꯣꯠꯅ ꯇꯩꯅ ꯇꯣꯠꯅ ꯇꯤꯟꯅꯅ ꯅꯨꯡꯁꯤꯅꯅ ꯂꯣꯏꯅꯕ ꯑꯗꯨꯒ ꯃꯈꯣꯏꯗ ꯑꯩꯈꯣꯏꯅ ꯉꯥꯡꯉꯤꯕ ꯆꯩꯔꯤꯕ ꯃꯈꯣꯏꯗ ꯍꯥꯏꯔꯤꯕ ꯂꯥꯏꯛ ꯄꯥꯎ ꯍꯥꯏꯕ ꯑꯣꯏꯔꯣ ꯂꯣꯏꯄꯥꯗꯨ ꯁꯨꯃꯥꯏ ꯄꯥꯎ ꯍꯥꯏꯔꯣ ꯁꯤꯒꯨꯝꯕ ꯄꯣꯠꯁꯦ ꯃꯈꯣꯏꯁꯦ ꯏꯅꯤꯡꯅꯕ ꯏꯊꯤꯜ ꯑꯃ ꯄꯤꯕ ꯗꯔꯀꯥꯔ ꯑꯣꯏ ꯍꯥꯏꯔꯤꯕ ꯏꯊꯤꯟꯁꯤꯡꯁꯦ ꯑꯣꯖꯥꯅ ꯅ ꯄꯤꯗꯣꯏꯔꯤꯉꯣꯏꯗ ꯑꯇꯣꯞꯄꯅ ꯄꯤꯕꯗꯗꯤ ꯀꯌꯥ ꯑꯣꯏꯊꯣꯛꯄ ꯉꯝꯗꯦ ꯑꯗꯨꯅ ꯍꯧꯖꯤꯛ ꯂꯩꯔꯤꯕ ꯃꯇꯝꯁꯤꯒꯤ ꯏꯔꯥꯡꯁꯤ ꯑꯩꯈꯣꯏꯅ ꯍꯩꯒꯗꯕ ꯄꯔꯥꯁꯤꯡꯁꯤꯒ ꯁꯨꯝ ꯈꯟꯖꯤꯜꯂꯨꯔꯒꯗꯤ ꯑꯩꯈꯣꯏꯒꯤ ꯇꯨꯡꯗ ꯍꯧꯔꯛꯀꯗꯧꯕ ꯑꯉꯥꯡꯁꯤꯡꯁꯨ ꯌꯥꯝꯅ ꯆꯦꯂꯦꯟꯖꯤꯡ ꯑꯣꯏꯕ ꯑꯉꯥꯏꯕ ꯊꯕꯛ ꯑꯝꯇ ꯑꯣꯏꯔꯣꯏꯗꯧꯔꯤꯕꯅꯤ꯫ ꯑꯗꯨꯒ ꯍꯧꯖꯤꯛ ꯂꯩꯔꯤꯕ꯫ ꯂꯣꯏ ꯁ꯭ꯀꯨꯜꯁꯤꯡꯁꯤꯅꯁꯨ ꯂꯥꯏꯔꯤꯛ ꯇꯝꯅꯕ ꯇꯝꯕꯗ ꯀꯩ ꯍꯥꯏꯇꯥꯔꯦ ꯇꯣꯉꯥꯟꯕ ꯑꯅꯧ ꯑꯅꯧꯕ ꯇꯦꯛꯅꯤꯛ ꯃꯌꯥꯝꯅ ꯄꯥꯝꯒꯗꯕ ꯍꯦꯟꯅ ꯆꯥꯎꯈꯠꯅꯅꯕꯒꯤ ꯑꯣꯏꯕ ꯂꯝꯕꯤꯗ ꯃꯥꯏꯄꯨꯅꯅ ꯑꯣꯟꯁꯤꯟꯕ ꯉꯝꯂꯕꯗꯤ ꯑꯃꯨꯛꯀ ꯍꯦꯟꯅ ꯄꯦꯔꯦꯟꯁꯨ ꯃꯈꯣꯏ ꯃꯈꯣꯏꯒꯤ ꯃꯁ ꯃꯆꯥꯁꯤꯡꯁꯨ ꯍꯦꯟꯅ ꯐꯒꯠꯂꯛꯄꯒꯤ ꯂꯝꯕꯤꯗꯨ ꯎꯔꯗꯤ ꯊꯕꯛ ꯈꯨꯗꯤꯡꯃꯛ ꯂꯣꯏꯅ ꯃꯥꯏ ꯄꯥꯛꯄ ꯉꯝꯒꯅꯤ꯫ ꯑꯐꯕ ꯇꯣꯡꯕꯤ ꯑꯩꯈꯣꯏꯒꯤ꯫ ꯅꯥꯒꯔꯤꯛ ꯑꯃ ꯑꯣꯏꯕꯗ ꯆꯞ ꯆꯥꯕ ꯃꯒꯨꯟꯁꯤꯡꯗꯣ ꯄꯤꯛꯉꯩꯗꯒꯤ ꯍꯦꯟꯅ ꯆꯜꯂꯛꯄꯅꯤꯅ ꯍꯌꯦꯡ ꯆꯥꯎꯔꯕ ꯃꯇꯝꯗꯁꯨ ꯑꯐꯕ ꯃꯈꯣꯏ ꯃꯈꯣꯏꯒꯤ ꯑꯄꯥꯝꯕ ꯂꯨꯆꯤꯡꯕ ꯑꯣꯏꯅꯤꯡꯕꯗ ꯑꯣꯏꯕ ꯉꯝꯒꯅꯤ ꯍꯥꯏꯕ ꯊꯥꯖꯩ ꯁꯤꯗꯤ ꯑꯩꯅ ꯈ꯭ꯋꯥꯏꯗꯒꯤ ꯑꯩꯩꯁꯦ ꯃꯤ ꯑꯌꯥꯝꯕꯁꯤ ꯈꯪꯕꯅꯤꯅ ꯍꯧꯖꯤꯛꯇꯤ ꯃꯆꯥꯁꯤꯡꯁꯦ ꯑꯐꯕ ꯒꯨꯠ ꯗꯤꯁꯤꯄ꯭ꯂꯤꯟ ꯂꯩꯕ ꯃꯐꯝꯁꯤꯡꯗ ꯑꯉꯥꯡꯁꯤꯡꯁꯦ ꯂꯩ